ꯇꯥꯔꯕꯣ
ꯇꯥꯥꯔꯦ ꯁꯤꯗ ꯌꯥꯕ꯭ꯔꯣ
ꯌꯥꯏ ꯑꯃꯗꯣ ꯌꯥꯗ꯭ꯔꯦ ꯑꯃꯗꯣ ꯇꯥꯛꯁ ꯀꯝꯄ꯭ꯂꯤꯇꯦꯠ ꯑꯣꯏꯔꯦ ꯍꯥꯏꯔꯛꯑꯦ
ꯐꯔꯦ ꯑꯗꯨꯅ ꯐꯔꯦ ꯑꯗꯨꯅ ꯍꯦꯛ ꯋꯥꯏ ꯁꯪꯒꯦ ꯅꯦꯠꯋꯥꯛ ꯌꯥꯗꯕ ꯒꯤ ꯏꯔꯔ ꯂꯩꯕꯒꯤꯅꯦꯕ ꯑꯁꯤꯁꯦ ꯑꯩꯈꯣꯏ ꯑꯩꯈꯣꯏ ꯕꯥꯒꯤ ꯅꯝꯕꯔꯅꯦꯕ ꯑꯅ ꯕꯥꯏ ꯅꯝꯕꯔꯗꯣ ꯌꯦꯡ ꯑꯥ ꯅꯪ ꯆꯥꯛ ꯆꯥꯔꯕꯣ ꯀꯔꯤ ꯀꯔꯤ ꯃꯊꯦꯜ ꯇꯧꯈ꯭ꯔꯒꯦ ꯊꯣꯡꯕ ꯊꯥꯛꯄ
ꯊꯥꯞꯄꯁꯦ ꯀꯔꯤꯝꯇ ꯇꯧꯗ꯭ꯔꯤ ꯒ꯭ꯌꯥꯟ ꯇꯥꯗ꯭ꯔꯤ
ꯀꯩꯅꯣ ꯍꯥꯏꯁꯤꯕꯣ ꯄꯨꯡ ꯀꯌꯥꯗ ꯆꯥꯗꯣꯏꯕ ꯑꯗꯨꯒ
ꯈꯪꯗꯦ ꯇꯔꯥꯃꯥꯊꯣꯏꯗ ꯆꯥꯕꯁꯨ ꯌꯥꯎꯏ ꯇꯔꯥꯗ ꯆꯥꯕꯁꯨ ꯌꯥꯎꯏ
ꯑꯒ ꯄꯨꯨꯡ ꯀꯌꯥ ꯇꯨꯝꯕ
ꯇꯨꯝꯃꯗꯤ ꯄꯨꯡ ꯕꯥꯔꯣ ꯇꯔꯥꯃꯥꯊꯣꯏ ꯃꯈꯥꯏ ꯕꯥꯔꯣꯗꯤ ꯑꯗꯨꯝ ꯇꯥꯔꯦ
ꯑꯥ ꯄꯨꯡ ꯕꯥꯔꯣ ꯇꯔꯥꯃꯥꯊꯣꯏ ꯃꯈꯥꯏ ꯇꯥꯔꯗꯤ ꯏꯃꯥꯏ ꯏꯕꯦꯝꯃꯥ ꯑꯗꯣ ꯉꯥꯜꯂꯛꯄꯗꯗꯤ ꯁꯦꯠ ꯐꯥꯔꯤꯕꯣ
ꯑꯗꯨꯅ ꯅꯣꯡꯉꯥꯜꯂꯛꯄꯗꯤ ꯄꯨꯡ ꯀꯌꯥꯅꯣꯝ ꯇꯥꯔꯦ
ꯑꯩꯗꯤ ꯊꯦꯡꯅ ꯇꯃꯗꯤ ꯀꯥꯏ ꯁ ꯇꯔꯤꯒ
ꯅꯍꯥꯟꯈꯩꯗꯤ ꯊꯦꯡꯅ ꯇꯨꯝꯃꯁꯨ ꯃꯦꯀꯞꯁꯦ ꯑꯗꯨꯝ ꯊꯣꯛꯑꯦ ꯍꯟꯗꯛꯇꯤ ꯃꯦꯀꯞꯁꯦ ꯁꯨ ꯊꯣꯛꯑ ꯊꯣꯛꯇꯦ ꯄꯨꯡ ꯅꯤꯄꯥꯟꯗ ꯗ꯭ꯔꯤ ꯄꯨꯊꯣꯛꯇꯦ ꯎ ꯁꯤ ꯅꯝꯖꯥꯠꯅꯤ
ꯑꯗ ꯅꯪꯒꯤ ꯈꯨꯇꯨꯝꯗꯨꯗ ꯇꯧ ꯇꯥꯔꯗꯤ ꯑꯩꯁꯨ ꯐꯖꯅ ꯊꯦꯡꯉ ꯑꯩꯗꯤ ꯇꯨꯝꯗꯣꯏꯁꯦ ꯄꯨꯡ ꯇꯔꯥ ꯇꯔꯥꯗꯤ ꯀꯝꯄꯜꯁꯔꯤ ꯇꯨꯝꯈ꯭ꯔꯅꯤ ꯑꯗꯨꯒ ꯍꯧꯒꯠꯄꯅ ꯄꯨꯡ ꯃꯔꯤ ꯃꯈꯥꯏꯗ
ꯆꯞ ꯆꯥꯕꯤ ꯑꯃ ꯂꯩꯖꯩꯗꯣ ꯐꯩꯅꯦ ꯑꯩ ꯉꯝꯗꯦ ꯅꯨꯡꯗꯥꯡꯇꯃ ꯌꯥꯗꯤꯌꯦ ꯑꯩꯗꯤ
ꯀꯔꯤ ꯀꯩꯗꯧ ꯂꯩꯕ
ꯐꯣꯟ ꯌꯦꯡꯉꯅ ꯌꯦꯡꯉꯦ ꯋꯥꯔꯤ ꯇꯥꯔꯒꯅ ꯇꯥꯔꯦ ꯑꯗꯨꯃꯥꯏꯅ ꯇꯧꯔ ꯂꯩꯅꯤ
ꯑꯗ ꯐꯣꯟ ꯌꯦꯡꯉꯒ ꯍꯦꯟꯗ꯭ꯔꯣ
ꯍꯦꯟꯗꯦ ꯐꯣꯟ ꯌꯦꯡꯉꯒꯅꯦ ꯁꯨꯝ ꯁꯨꯝ ꯌꯦꯡꯉꯝꯃꯒꯅꯦ ꯑꯩꯅ ꯇꯨꯝꯅꯤꯡꯉꯄ ꯄ ꯇꯥꯏꯃꯤꯡ ꯑꯃ ꯂꯩꯔꯅꯦꯕꯀꯣ ꯑꯗꯨꯗ ꯐꯣꯟꯣ ꯄꯨꯠꯂꯥꯎ ꯃꯨꯠꯊꯠꯂꯒ ꯇꯨꯝꯕ ꯑꯗꯨ ꯑꯣꯏꯔꯗꯤ ꯌꯥꯏ ꯃꯤꯠꯁꯦ ꯄꯥꯡꯉꯝꯃꯛꯇꯕ ꯑꯩꯈꯣꯏꯒꯤ ꯎꯏꯊꯅꯤꯡꯉꯛꯄꯩ ꯇꯥꯏꯃꯤꯡꯗꯨꯗ
ꯌꯦꯡ ꯌꯦꯡꯅ ꯁꯨꯝ ꯑꯣꯏꯊꯅꯤꯡꯉꯛꯄꯒꯤ ꯏꯁꯇꯦꯖꯇꯨꯅꯤ ꯅꯪꯒꯤꯖꯦ
ꯍꯣꯏ ꯍꯣꯏ ꯍꯣꯏ ꯍꯣꯏ ꯑꯗꯨꯅꯠꯇꯗꯤ ꯁꯨꯡꯌꯥ ꯌꯥꯗꯦ ꯍꯥꯏꯕ
ꯎꯝ ꯑꯩꯗꯤ ꯐꯣꯟ ꯌꯦꯡꯒꯔꯗꯤ ꯁꯨꯝꯇꯨꯝ ꯇꯨꯝꯅꯤꯡꯗꯦꯕ ꯑꯗꯨꯅ ꯐꯣꯟꯁꯦ ꯃꯥꯄꯜ ꯃꯈꯥꯏ ꯍꯦꯛ ꯇꯥꯔꯛꯄ ꯇꯔꯥ ꯇꯥꯔꯝꯗꯥꯏ ꯐꯣꯟꯁꯦ ꯁꯠ ꯂꯥꯎꯅ ꯅꯥꯀꯟꯗ ꯅꯝꯁꯤꯟꯈ꯭ꯔꯕ ꯅꯠꯇ꯭ꯔꯤꯉꯩꯗꯤꯅꯣ ꯌꯦꯡꯈ꯭ꯔꯕ ꯌꯦꯡꯈ꯭ꯔꯕ ꯌꯦꯡꯈ꯭ꯔꯕ ꯌꯦꯡꯈꯔꯕ ꯄꯨꯡ ꯑꯃ ꯑꯅꯤ ꯐꯧꯗꯤ ꯑꯗꯨꯝ ꯁꯣꯏꯔꯔꯣꯏ ꯑꯗꯨꯝ ꯀꯟꯇꯤꯅ꯭ꯌꯨ ꯇꯧꯈꯤꯗꯣꯏꯕ ꯇꯨꯝꯅꯤꯡꯕ ꯁꯨꯛ ꯐꯥꯎ ꯐꯥꯎꯔꯛ ꯑꯣꯏꯕ ꯃꯤꯠꯇꯣ ꯑ ꯋꯥꯔꯤ ꯁꯤꯒꯨꯝꯕ ꯑꯃ ꯇꯥꯔꯒꯗꯤ ꯇꯨꯝꯅꯤꯡꯉꯤꯀꯣ ꯅꯥꯀꯟꯗ ꯁꯥꯎꯟꯗꯣ ꯎꯝ ꯌꯦꯡꯈ꯭ꯔꯒꯗꯤ ꯑꯗꯨꯝ ꯌꯦꯡꯅꯤꯡꯉꯦ ꯑꯗꯨꯒ ꯋꯥꯔꯤ ꯇꯥꯕꯗꯤ ꯎꯝ
ꯍꯣꯏ ꯊꯦꯡꯗ ꯊꯦꯡꯖꯤꯜꯂꯛꯑꯗꯤ ꯁꯨꯝ ꯁꯨ ꯋꯥꯔꯤ ꯍꯥꯏꯖꯂꯦꯗꯅ ꯑꯗꯨꯝꯕ
ꯑꯥ ꯍꯥꯏ ꯌꯥꯝꯅ ꯀꯩ ꯍꯥꯏ ꯌꯥꯝ ꯇꯥꯅꯤꯡꯉꯨꯕꯩꯁꯨ ꯅꯠꯇꯕꯤꯗꯣ ꯈꯔ ꯅꯥꯀꯣꯡꯗ ꯀꯩ ꯍꯥꯏꯒ ꯖꯔꯨ ꯖꯔ ꯖꯔꯨ ꯖꯔ ꯈꯔ ꯉꯪꯍꯜꯂꯒ ꯑꯗꯨꯅꯦ
ꯀꯔꯤꯝ ꯇꯗꯤ ꯍꯣꯏ ꯀꯩꯝꯗꯤ ꯇꯥꯔꯝꯃꯣꯏꯗꯣꯏ ꯀꯟꯅ ꯈꯪꯗꯦ ꯅꯣꯡꯉꯥꯜꯂꯒ ꯍꯣꯏ
ꯑꯗꯨꯅꯦ ꯑꯩ ꯅꯨꯡꯗꯥꯡꯒꯤ ꯀꯩꯅꯣꯁꯦ ꯀ꯭ꯂꯥꯁ ꯑꯃ ꯌꯥꯎꯔꯤꯁꯦ ꯁꯨꯡ ꯌꯥꯎ ꯌꯥꯥꯎ ꯌꯥꯎꯗ꯭ꯔꯦ ꯍꯥꯏꯕ ꯑꯩꯁꯦ ꯇꯨꯝꯕꯗ ꯇꯨꯝꯕ ꯎꯏꯕꯗ ꯎꯏꯕꯗ
ꯂꯣꯢꯔꯕꯣ ꯀꯃꯥꯏꯅ ꯇꯧꯔꯒꯦ
ꯁꯦꯃꯤꯅꯥꯔꯒꯤꯁꯦ ꯑꯩ ꯀꯩꯅꯣ ꯇꯧꯔꯦ ꯆꯦꯛ ꯇꯧꯕꯗꯨꯝ ꯑꯣꯖꯥꯗ ꯑꯝꯇꯪ ꯆꯦꯛ ꯇꯧꯍꯟꯒꯗꯕꯗ ꯉꯥꯏꯔꯦ
ꯅꯪꯒꯤꯗꯤ ꯍꯥꯥ
ꯂꯣꯏꯁꯜꯂꯦ ꯀꯔꯤꯅꯣ ꯑꯩ ꯏ ꯐꯠꯂꯛꯑꯦꯗ ꯑꯩ ꯄꯠꯇ꯭ꯔꯣ
ꯇꯥꯕ꯭ꯔꯣ ꯇꯥꯏ
ꯇꯥꯏꯌꯦ ꯇꯥꯏꯌꯦ ꯑꯩꯗꯤ ꯇꯥꯏꯌꯦ
ꯎꯝ ꯎꯝ ꯇꯥꯔꯦ ꯇꯥꯔꯦ ꯑꯩꯁꯨ
ꯑꯥ
ꯅꯪ ꯏꯕ ꯑꯃꯇ ꯍꯧꯗ꯭ꯔꯤꯕꯣ ꯍꯜꯂꯣ ꯇꯥꯏꯕꯥꯪ ꯇꯥꯕ꯭ꯔ ꯇꯥꯏꯕꯥꯪ ꯅꯦꯠꯋꯥꯛꯁꯦ ꯏꯅꯨꯡ ꯅꯨꯡꯉꯥꯏꯇꯕ ꯃꯥꯜꯂꯦ
ꯇꯥꯕ꯭ꯔꯣ
ꯇꯥꯏꯌꯦ ꯇꯥꯏꯌꯦ
ꯑꯣ ꯄꯠ ꯄꯠ ꯇꯠꯄ ꯑꯗꯨꯒꯤꯅꯦ ꯅꯪ ꯏꯕ ꯀꯌꯥꯝ ꯍꯧꯔꯦ ꯍꯥꯏꯅꯣ ꯑꯩ ꯒ꯭ꯌꯥꯟ ꯇꯥꯗꯦ
ꯑꯩ ꯏꯕ ꯍꯧꯗ꯭ꯔꯤ ꯍꯥꯏꯕ ꯍꯧꯅꯕꯗꯣ ꯒ꯭ꯌꯥꯟ ꯇꯥꯗ꯭ꯔꯦ ꯍꯥꯏꯕ
ꯏꯟꯇ꯭ꯔꯗꯛꯁꯟ ꯀꯩ ꯀꯩꯝ ꯇꯧꯗ꯭ꯔꯤ ꯈꯨꯠ ꯑꯝꯇ ꯊꯥꯗ꯭ꯔꯤ
ꯊꯥꯗ꯭ꯔꯤꯌꯦ ꯀꯔꯤꯝꯇ
ꯎꯝ ꯑꯗꯨꯗꯤ ꯀꯃꯥꯏꯅ ꯇꯧꯗꯣꯏꯕ
ꯈꯪꯗꯦ ꯅꯪꯗꯣꯏꯕ ꯃꯥꯟꯗ꯭ꯔꯦ ꯑꯩ ꯇꯣꯛꯑꯁꯤꯔ ꯈꯪꯗꯦ
ꯃꯌꯥꯝ ꯄꯥꯔꯤꯉꯩꯗ ꯄꯥꯍꯧ
ꯑꯦꯞꯁꯇ꯭ꯔꯦꯛ ꯉꯁꯥꯏ ꯑꯦꯞꯁꯇ꯭ꯔꯦꯛ ꯑꯦꯞꯁꯇ꯭ꯔꯦꯛ ꯃꯣꯏꯅ ꯑꯦꯞꯁꯇ꯭ꯔꯦꯛ ꯊꯥꯖꯤꯜꯂꯅꯨ ꯍꯥꯏꯕꯅꯤꯗ ꯐꯨꯜꯗꯣ ꯑꯗꯨꯝ ꯊꯥꯖꯤꯜꯂꯛꯑꯣ ꯍꯥꯏꯕꯅꯤ
ꯑ
ꯍꯜꯂꯣ ꯇꯥꯏꯕ ꯍꯜꯂꯣ ꯃꯥꯏ ꯅꯦꯠꯋꯥꯛꯛꯁꯦ ꯈꯔ ꯅꯨꯡꯉꯥꯏꯇꯕ ꯃꯥꯜꯂꯤ ꯇꯥꯏꯃꯨꯡ ꯇꯥꯕ꯭ꯔꯣ ꯑꯣ ꯇꯥꯔꯔꯤꯕꯣ ꯍꯜꯂꯣ